ꯑꯥ ꯀꯃꯥꯏ ꯇꯧꯅꯣ ꯀꯃꯥꯏ ꯀꯃꯥꯏꯅ ꯇꯧꯔꯤ ꯅꯨꯡꯉꯥꯏꯔꯤꯕꯣ
ꯁꯤꯌꯥꯝꯌꯥꯝ ꯁꯥꯔ ꯁꯔ ꯃꯅꯤꯄꯨꯔꯁꯨ ꯌꯥꯝ ꯁꯥꯒꯠꯂꯦ ꯍꯧꯖꯤꯛꯀꯥꯟꯗꯤ ꯎ ꯃꯔꯥꯡ ꯀꯥꯏꯅ ꯍꯧ
ꯁꯒꯂꯦ ꯎꯝ ꯑꯥ ꯑꯥ ꯁꯥꯒꯂꯤꯁꯦ ꯀꯩ ꯎ ꯌꯥꯟꯊꯠꯄꯩꯔꯣ
ꯑ ꯑꯣꯏꯇꯥꯔꯦꯗꯅ
ꯑ
ꯎ ꯃꯔꯥꯡ ꯀꯥꯏꯅ ꯍꯧꯗ꯭ꯔꯗꯤ ꯗꯤꯐꯣꯔꯦꯁꯇꯦꯁꯟ ꯌꯥꯝ ꯇꯣꯏꯅ ꯇꯧꯔꯗꯤ ꯒ꯭ꯂꯣꯕꯦꯜ ꯋꯥꯔꯃꯤꯡꯒꯤ ꯏꯐꯦꯛ ꯈꯔ ꯐꯪ ꯇꯥꯔꯦꯗꯅ
ꯎꯝ ꯉꯁꯤꯗꯤ ꯀꯔꯤ ꯀꯔꯤ ꯃꯊꯦꯜ ꯇꯧꯔꯒꯦ ꯀꯃꯥꯏꯅ ꯇꯧꯔꯒꯦ
ꯉꯁꯤ ꯀꯥꯡꯁꯣꯏ ꯆꯥꯏꯌꯦ ꯁꯥꯔꯀꯥꯟꯁꯤꯗꯗꯤ ꯀꯥꯡꯁꯣꯏꯅ ꯈꯔ ꯍꯥꯎꯔꯦ ꯋꯥꯔꯜ ꯀꯞ ꯋꯥꯔꯜ ꯀꯞꯁꯤꯕꯨ ꯀꯃꯥꯏꯅ ꯇꯧꯔꯤꯒꯦ
ꯋꯥꯔꯜ ꯀꯞꯁꯦ ꯑꯩ ꯑꯗꯨꯝ ꯑꯩꯅ ꯀꯩꯅꯣ ꯇꯧꯕ ꯑꯩꯅ ꯄꯥꯝꯖꯕꯀꯣ ꯑꯩꯒꯤ ꯀꯩꯅꯣ ꯄꯥꯝꯖꯕ ꯄ꯭ꯂꯦꯈꯩꯗꯤ ꯇꯤꯝꯈꯩꯗꯤ ꯑꯩ ꯃꯔꯛ ꯃꯔ ꯑ ꯌꯦꯡꯉꯦ ꯑꯗꯨꯗꯒꯤ ꯑꯍꯤꯡꯒꯗꯤ ꯌꯦꯡꯕ ꯄꯨꯡꯐꯝꯗꯨꯗ ꯉꯥꯁꯥꯏ ꯑꯌꯨꯛꯀꯤ ꯑ ꯀꯩꯅꯣꯗꯣ ꯃꯦꯛꯁꯤꯀꯣꯒ ꯏꯪꯂꯟꯒ ꯁꯥꯟꯅꯕꯗꯣ ꯑꯗꯨ ꯑꯗꯨꯁꯨ ꯌꯦꯡꯉꯦ ꯏꯪꯂꯟꯅ ꯊ꯭ꯔꯤ ꯇꯨꯗ ꯃꯥꯏꯊꯤꯕ ꯄꯤꯈ꯭ꯔꯦ
ꯎꯝ
ꯑꯗꯨꯝ ꯄ꯭ꯂꯦ ꯑꯗꯨꯝ ꯌꯦꯡꯕ ꯅꯨꯡꯉꯥꯏ
ꯌꯥꯝ ꯊꯥꯖꯗꯕ ꯇꯤꯝ ꯑꯃ ꯉ ꯑꯁꯤ ꯄꯣꯈ꯭ꯔꯦ
ꯑꯥ ꯍꯣꯏ ꯍꯣꯏ
ꯕ꯭ꯔꯥꯖꯤꯜ ꯄꯣꯈ꯭ꯔꯦ ꯅꯦꯃꯥꯔ ꯕ꯭ꯔꯥꯖꯤꯜꯒꯤ ꯅꯦꯃꯥꯔ ꯀ ꯇꯦꯟ ꯔꯤꯇꯥꯌꯔꯃꯦꯟ ꯂꯧꯔꯅꯤ ꯍꯥꯏꯈ꯭ꯔꯦ
ꯑꯥ
ꯑꯔꯣꯏꯕ ꯋꯥꯔꯜ ꯀꯞ ꯑꯣꯏꯔꯅꯤ ꯅꯦꯦꯟꯃꯥꯔꯒꯤ ꯍꯟꯗꯛꯅ
ꯑꯥ
ꯃꯦꯟꯃꯥꯔ ꯋꯥꯔꯜ ꯀꯞ ꯑꯝꯇ ꯊꯥꯡꯒꯠꯇꯅ ꯔꯤꯇꯥꯌꯔ ꯇꯧꯒꯗꯧꯔꯦ
ꯀꯩꯒꯤꯅꯣ ꯑꯗꯨꯗ꯭
ꯎꯝ ꯁꯥꯟꯅꯕ ꯉꯝꯃꯛꯇ꯭ꯔꯕꯖꯥꯠꯅꯤ ꯏꯟꯖꯨꯔꯤ ꯑꯣꯏꯕ꯭ꯔꯥ ꯍꯟꯕ ꯍꯦꯅ ꯃꯥꯁꯨ ꯍꯟꯗꯛꯇꯤ ꯌꯥꯝꯅꯁꯨ ꯁꯥꯟꯅꯗꯕꯅꯦ ꯄ꯭ꯂꯦ ꯑꯃꯅꯤ ꯍꯦꯟꯅ ꯁꯥꯟꯅꯗꯕꯅꯤ
ꯑꯥ ꯅꯦꯃꯥꯔꯁꯦ ꯑꯉꯥꯡꯗꯤ ꯑꯣꯏꯈꯤꯗꯥꯏꯅꯦ
ꯑ ꯑꯗꯣ ꯀꯩꯅꯣ ꯇꯧꯕ ꯏꯟꯖꯨꯔꯤ ꯌꯥꯝ ꯇꯣꯏꯅ ꯇꯣꯏꯅ ꯇꯧꯕ ꯈꯨꯗꯣ
ꯑꯥ ꯃꯦꯛꯁꯤ ꯍꯣꯏ ꯔꯣꯅꯥꯜꯗꯣ ꯍꯣꯏꯒꯗꯤ ꯌꯦꯡꯅꯔꯨꯔꯒꯗꯤ ꯃꯥꯗꯤ ꯌꯥꯝ ꯑꯉꯥꯡ ꯑꯣꯏꯈꯤꯕꯀꯣ
ꯎꯝ ꯃꯦꯁꯤ ꯃꯈꯥ ꯇꯥꯅ ꯁꯥꯟꯅꯈꯤꯗꯧ ꯃꯥꯂꯦ
ꯑꯥ
ꯃꯥꯗꯤ ꯑꯗꯨꯝ ꯐꯤꯠ ꯑꯣꯏꯔꯤ
ꯎꯝ ꯔꯣꯅꯥꯜꯗꯣꯁꯨ ꯑꯔꯣꯏꯕ ꯑꯣꯏꯅꯤ ꯍꯥꯏꯒꯨꯝ ꯇꯧꯗꯥꯏꯅꯦ
ꯔꯣꯅꯥꯜꯗꯣꯖꯨ ꯋꯥꯔꯜꯗ ꯀꯞ ꯑꯝꯐꯥꯎ ꯂꯧꯗ꯭ꯔꯤ ꯃꯦꯁꯤꯍꯣꯌꯗꯤ ꯂꯧꯒꯔꯦ ꯋꯥꯔꯜꯗ ꯀꯞ ꯑꯃꯨꯔꯛ
ꯎꯝ
ꯃꯦꯁꯤꯒꯤꯗꯤ ꯃꯥꯏ ꯂꯥꯏꯐꯇꯥꯏꯝꯗ ꯀꯞ ꯂꯣꯏ ꯃꯁꯤꯡ ꯁꯨꯅꯕ ꯂꯧꯋꯦꯗ
ꯎꯝ
ꯆꯦꯝꯄꯤꯌꯟꯁ ꯂꯤꯒ ꯂꯧꯈ꯭ꯔꯦ ꯀꯣꯄꯥ ꯑꯃꯦꯔꯤꯀꯥ ꯂꯧꯈ꯭ꯔꯦ ꯋꯥꯔꯜ ꯀꯞ ꯂꯧꯒꯔꯦ ꯑꯗꯩ ꯌꯨ ꯑꯦꯐ ꯑꯥꯔ ꯂꯤꯛ ꯂꯧꯒꯔꯦ ꯌꯨꯔꯣ ꯀꯞ ꯂꯧꯒꯔꯦ ꯂꯣꯏ ꯂꯧꯒꯔꯦꯗ ꯃꯥꯗꯤ
ꯎꯝ ꯍꯟꯗꯛꯀꯤ ꯒꯣꯜꯗꯟ ꯐꯨꯗꯁꯦ ꯀꯅꯥꯅ ꯎꯞꯇꯧ ꯃꯥꯟꯒꯦ
ꯍꯧꯖꯤꯛ ꯐꯥꯎꯇꯗꯤ ꯀꯥꯂꯦꯟ ꯎꯝꯕꯥꯄꯦꯒ ꯍꯂꯥꯜꯒ ꯀꯩꯅꯣ ꯂꯤꯌꯣꯅꯦꯜ ꯃꯦꯁꯤ ꯁꯤꯒ ꯃꯣꯏ ꯑꯍꯨꯝ ꯒꯣꯜ ꯇꯔꯦꯠ ꯇꯔꯦꯠ ꯆꯜꯂꯒ ꯆꯞ ꯃꯥꯟꯅꯔꯤ
ꯑꯥ ꯑꯗꯨꯗꯤ ꯃꯈꯥ ꯇꯥꯕ ꯑꯞꯗꯦꯠ
ꯑꯥꯔꯖꯦꯟꯇꯤꯅꯥꯒꯤ ꯃꯦꯁꯤ ꯐ꯭ꯔꯥꯟꯁꯀꯤ ꯇꯣꯝꯕꯥꯄꯦ ꯑꯗꯨꯅ ꯐꯥꯏꯅꯦꯜꯒ ꯀ꯭ꯋꯥꯇꯔ ꯐꯥꯏꯅꯦꯜꯒ ꯐꯥꯏꯅꯦꯜ ꯆꯪꯉꯛꯀꯗꯕ ꯅꯠꯇꯦ ꯃꯅꯤꯡꯗꯨꯗꯒꯤ ꯑꯃꯅ ꯑꯃꯅ ꯂꯧꯈꯔꯅꯤ ꯒꯣꯜꯗꯟ ꯕꯨꯠꯁꯦ
ꯑ ꯍꯟꯗꯛꯀꯤ ꯀꯩꯅꯣꯁꯤꯕꯨ ꯎꯝ ꯑ ꯀꯔꯝꯕꯅ ꯑꯥ ꯀꯩ ꯑꯥ ꯃꯥꯏ ꯐꯣꯟ ꯇꯧ ꯍꯜꯂꯣ
ꯍꯜꯂꯣ
ꯍꯥ ꯍꯟꯗꯛ ꯀꯤꯖꯤꯕꯨ ꯇꯤꯝꯁꯤꯡꯁꯦ ꯂꯣꯏꯅ ꯂꯤꯡꯕꯁꯨ ꯃꯥꯜꯂꯤꯀꯣ ꯊꯥꯏꯅ ꯑ ꯊꯥꯏꯅꯒꯤ ꯑꯗꯨꯃꯥꯏꯅ ꯑꯃꯅ ꯈꯪꯀꯟ ꯀꯜꯂꯒ ꯑꯃꯅ ꯈꯪꯁꯣꯟ ꯁꯣꯟꯕꯗꯣ
ꯑꯗꯨ ꯑꯣꯏꯗ꯭ꯔꯦ ꯍꯧꯖꯤꯛꯀꯥꯟꯗꯤ ꯍꯌꯦꯡ ꯃꯊꯪ ꯍꯌꯦꯡꯖꯦ ꯕꯣꯜ ꯐꯖꯕꯃ ꯂꯩꯅꯤ ꯕꯦꯜꯖꯤꯌꯝꯒ ꯌꯨ ꯑꯦꯁꯀ ꯂꯩꯌꯦ ꯁꯤꯖꯨ ꯕꯦꯜ ꯖꯦꯝꯖꯦ ꯍꯥꯟꯅꯗꯩ ꯃꯃꯤꯡ ꯆꯠꯂꯒ ꯂꯩꯕ ꯇꯤꯝ ꯑꯣꯏꯗꯣꯏꯅꯦ ꯋꯥꯔꯜ ꯅꯝꯕꯔ ꯋꯥꯟꯒ ꯇꯥꯝꯃꯕꯅꯦ ꯃꯣꯏꯗꯤ ꯔꯦꯡꯀꯤꯡ
ꯑꯥ
ꯑꯗꯣ ꯌꯨ ꯑꯦꯁ ꯁꯤꯅ ꯍꯟꯗꯛꯅ ꯑꯍꯥꯟꯕꯅꯤ ꯆꯪꯉꯛꯏꯁꯦ
ꯎꯝ
ꯑꯗꯣ ꯌꯨ ꯑꯦꯁꯁꯨ ꯄꯣꯜ ꯌꯥꯝ ꯐꯖꯩ ꯕꯦꯜꯖꯤꯌꯝꯁꯤ ꯌꯨ ꯑꯦꯁꯅ ꯀꯥꯈꯤꯕꯕꯐꯥꯎ ꯌꯥꯏ ꯍꯌꯦꯡ
ꯑ ꯑꯥꯏ ꯍ ꯍꯌꯦꯡꯅ ꯄꯨꯡ ꯀꯌꯥꯗ
ꯄꯨꯡ ꯃꯥꯄꯟꯗꯒꯤꯔꯥ ꯀꯩꯅꯣꯝ ꯑꯣꯏꯔꯝꯒꯅꯤ
ꯎꯝ
ꯃꯥꯄꯟ ꯃꯈꯥꯏꯗꯒꯤꯔꯛ ꯀꯩꯅꯣ ꯃꯥꯡꯒꯅꯤ
ꯑ ꯑ ꯄꯨꯡ ꯃꯥꯄꯟ ꯃꯈꯥꯏꯗꯒꯤ ꯅꯨꯡꯗꯥꯡꯒꯤ
ꯑꯥ
ꯑꯣ ꯑꯗꯨ ꯑꯗꯨꯃꯗꯤ ꯌꯦꯡꯉꯒꯦ
ꯕꯦꯜꯖꯤꯌꯝꯒ ꯌꯨ ꯑꯦꯁ ꯑꯦꯒꯁꯦ ꯄꯩꯁꯥ ꯌꯥꯝ ꯊꯥꯅꯔꯤꯅꯦ ꯌꯥꯝ
ꯑꯗꯣ ꯃꯣꯏꯅꯤꯒꯤ ꯄ꯭ꯂꯦꯗꯤ ꯑꯩ ꯑꯃꯨꯛ ꯌꯦꯡꯗ꯭ꯔꯤꯌꯦ ꯍꯟꯗꯛꯀꯤ
ꯕꯦꯜꯖꯤꯌꯝꯁꯨ ꯐꯖꯕ ꯄ꯭ꯂꯦ ꯇꯤꯝꯅꯤ ꯑꯗꯨꯕꯨ ꯌꯨ ꯑꯦꯁꯁꯨꯨ ꯑꯅꯧꯕ ꯆꯉꯑꯒꯁꯨ ꯅꯣꯞꯇꯦ
ꯑꯥ
ꯌꯥꯝ ꯐꯖꯩ ꯃꯣꯏꯗꯣ
ꯍꯥ
ꯕꯦꯜꯖꯤꯌꯝꯒꯤ ꯒꯣꯜ ꯌꯥꯝ ꯆꯜꯂꯤꯕ ꯔꯣꯃꯥꯟꯗꯣ ꯀꯥꯇꯣ ꯍꯥꯏꯖꯦ
ꯎꯝ
ꯐꯜ ꯁꯥꯟꯅꯕ ꯉꯝꯗꯦꯕ ꯑꯍꯜ ꯂꯣꯏꯔꯦꯕ ꯅꯣꯏꯁꯨ ꯌꯥꯝ ꯅꯣꯏꯕ ꯆꯦꯟꯕ ꯉꯝꯗꯦꯕ ꯑꯗꯣ ꯊꯣꯛꯂꯛꯑꯒꯗꯤ ꯒꯣꯜ ꯑꯃ ꯅꯠꯇ꯭ꯔꯒ ꯑꯅꯤꯗꯤ ꯑꯗꯨꯝ ꯆꯟꯂꯦ ꯑꯗꯣ ꯊꯦꯡꯅ ꯊꯣꯛꯂꯛꯑꯦꯕ ꯃꯥꯁꯦ ꯍꯧꯖꯤꯛꯀꯥꯟꯗꯤ ꯍꯥꯞ ꯃꯇꯨꯡꯗ ꯑꯣꯏ ꯁꯥꯟꯅꯩꯌꯦꯕ ꯃꯥ
ꯑꯥ ꯁꯣꯝꯒꯤ ꯑꯥ ꯀꯩꯅꯣꯗꯤ ꯍꯥ ꯑꯦꯛꯁꯄꯦꯛꯇꯦꯠꯁꯤ ꯀꯔꯝ ꯀꯔꯝꯕ ꯇꯤꯝꯗ ꯂꯩ ꯀꯔꯝꯕ ꯀꯇ꯭ꯔꯤꯗ ꯂꯩꯒꯦ ꯀꯟ ꯐ꯭ꯔꯥꯟꯁꯦ ꯑꯣ ꯑꯩꯁꯨ ꯑꯩꯁꯨ ꯐ꯭ꯔꯥꯟꯁ ꯇ ꯑꯗꯨꯝ ꯂꯩꯌꯦ ꯀꯩꯅꯣ ꯇꯧꯋꯦ ꯑꯗꯣ ꯃꯤꯅꯒ ꯈꯟꯅꯕ ꯍꯧ ꯖꯤꯜꯂꯗꯤ ꯃꯥꯖꯨ ꯂꯤꯁꯤꯡ ꯃꯉꯥ ꯇꯔꯥ ꯌꯥꯎꯒꯦꯕ ꯊꯖꯟꯁꯤꯅꯦ
ꯐ꯭ꯔꯥꯟꯁꯅ ꯕꯣꯜ ꯂꯧꯒꯤꯗꯧ ꯃꯥꯜꯂꯦ ꯍꯟꯗꯛꯁꯦ
ꯑ
ꯈꯪꯗꯦꯀꯣ ꯑꯥꯔꯖꯦꯟꯇꯤꯅꯥ ꯆꯪꯉꯛꯑꯒꯗꯤ
ꯑꯦ ꯀꯩꯅꯤ ꯍꯥꯏꯖꯦ ꯑꯗ ꯑꯅꯤꯗꯨ ꯀꯩꯅꯣ ꯁꯥꯟꯅꯔꯛꯀꯗꯣꯏꯖꯥꯠꯂꯥ
ꯁꯔꯥ ꯑꯔꯖꯦꯟꯇꯤꯅꯥꯁꯨ ꯅꯣꯞꯇꯦꯕ
ꯍꯥꯥ
ꯍꯥꯏꯗꯤ ꯇꯤꯝ ꯑꯣꯏꯅ ꯐꯖꯕ ꯕꯣꯜ ꯍꯥꯏꯕꯗꯣ ꯑꯗꯨ ꯑꯣꯏꯔꯦ ꯃꯣꯏꯁꯨ ꯃꯤ ꯑꯃ ꯈꯤꯇꯪꯅ ꯆꯤꯡꯉ ꯄꯣꯔꯇꯨꯒꯜꯒꯤꯗꯤ ꯃꯤ ꯑꯃ ꯈꯤꯇꯪꯅꯅꯦꯕ ꯆꯤꯡꯉꯁ ꯁꯥꯟꯅꯔꯤꯁꯦ ꯔꯣꯅꯥꯜꯗꯣꯅ ꯆꯤꯡꯉꯒ ꯁꯥꯟꯅꯕꯅꯦ ꯑꯗꯨꯃꯥꯏꯅ ꯇꯧꯗꯦꯕ ꯔꯣꯅꯥꯜꯗꯣ ꯀꯩꯅꯣꯗꯒꯤ ꯑꯥꯔꯖꯦꯟꯇꯤꯅꯥꯒꯤ ꯇꯤꯝꯁꯤꯗꯤ ꯄꯨꯔꯥ ꯀꯩꯅꯣ ꯑꯣꯏꯅ ꯁꯥꯟꯅꯩ ꯇꯤꯝ ꯋꯔꯛ ꯑꯣꯏꯅ ꯐꯖꯅ ꯇꯧꯋꯦꯕ
ꯑꯗꯣ ꯔꯣꯅꯥꯜꯗꯣꯅ ꯆꯤꯡꯉꯒ ꯁꯥꯟꯅꯩ ꯍꯥꯏꯕ ꯋꯥꯅꯤ ꯑꯗꯣ ꯔꯣꯅꯥꯜꯗꯣꯁꯨ ꯕꯣꯟꯁꯦ ꯍꯦꯛꯇ ꯀꯩꯅꯣ ꯇꯧꯗ꯭ꯔꯦ ꯍꯥꯏꯗ ꯀꯣꯏꯇꯥꯟ ꯇꯥꯟꯗꯅ ꯀꯣꯏꯆꯦꯟ ꯆꯦꯟꯗꯅ ꯇꯧꯕꯗꯨ ꯇꯧꯗ꯭ꯔꯦ ꯍꯥꯏꯗꯥ꯫
ꯇꯧꯗ꯭ꯔꯦ ꯇꯧꯗ꯭ꯔꯦ
ꯑ ꯃꯤꯅ ꯄꯤꯔꯛꯄ ꯃꯤꯅ ꯄꯤꯔꯛꯄ ꯉꯥꯏꯔꯒ ꯂꯨꯝꯃꯒ ꯑ ꯆꯅꯅꯕ ꯍꯣꯠꯅꯩ
ꯁꯤꯗ ꯈꯦꯠꯅꯔꯤꯖꯦ ꯑꯗꯨꯅꯦ ꯃꯦꯁꯤꯅ ꯕꯣꯜꯖꯦ ꯁꯦꯝꯃꯒ ꯁꯥꯟꯅꯩ ꯑꯕ
ꯍꯣ ꯍꯣꯏ ꯎꯝ
ꯌꯥꯏ
ꯑꯈꯣꯏ ꯏꯟꯗꯤꯌꯥꯒꯤꯗꯤꯗꯤ ꯀꯃꯥꯏꯅ ꯇꯧ ꯀꯃꯥꯏꯅ ꯇꯧꯔꯤꯖꯥꯠꯅꯣ ꯋꯥꯔꯜ ꯀꯞ ꯀꯖꯤꯕꯨ ꯄꯨꯟꯁꯤ ꯆꯨꯞꯄꯒꯤ ꯑꯣꯏꯅ ꯀ꯭ꯋꯥꯂꯤꯐꯥꯏ ꯑꯣꯏꯕ ꯉꯝꯃꯔꯣꯏꯗꯧ ꯖꯥꯠꯂꯥ ꯀꯃꯥꯏ ꯇꯧꯔꯤꯖꯥꯠꯅꯣ ꯐꯣꯡꯗ꯭ꯔꯁꯤꯍ
ꯏꯟꯗꯤꯌꯥꯁꯦ ꯄꯣꯂꯤꯇꯤꯛꯁ ꯌꯥꯝ ꯇꯧꯋꯦ ꯐꯨꯠꯕꯣꯜꯗꯁꯨ ꯀꯔꯞꯁꯟ ꯌꯥꯝ ꯇꯧꯋꯦ ꯑꯗꯨꯅꯅꯦ
ꯑꯥ
ꯑꯩꯈꯣꯏꯒꯤ ꯒ꯭ꯔꯥꯁꯔꯨꯠ ꯂꯦꯚꯦꯜꯗ ꯄꯩꯁꯥ ꯊꯥꯗꯔꯤꯕꯁꯤꯡꯁꯦ ꯒ꯭ꯔꯥꯁꯔꯨꯠ ꯂꯦꯚꯦꯜꯗ ꯄꯩꯁꯥ ꯊꯥꯗꯒꯗꯕꯁꯦ ꯊꯥꯗꯗꯦ ꯑꯗꯨꯅ ꯃꯆꯥ ꯄꯤꯛꯏꯉꯩꯗꯒꯤ ꯈꯣꯡ ꯁꯦꯡꯉꯤꯉꯩꯗꯒꯤ ꯁꯦꯃꯛꯇ꯭ꯔꯕꯅꯤꯅ ꯌꯥꯗꯕ
ꯑꯣ
ꯑꯗꯨꯕꯨ ꯇꯤꯕ ꯂꯩ ꯄꯟꯖꯥꯕꯇꯒꯤ ꯄꯟꯖꯥꯕꯀꯤ ꯀ꯭ꯂꯕ ꯑꯃ ꯂꯩ ꯑꯗꯣ ꯂꯤꯚꯔ ꯄꯨꯨꯜ ꯒꯥꯏꯅ ꯑꯈꯣꯏꯒꯤ ꯏꯪꯂꯟꯒꯤ ꯒ꯭ꯔꯥꯁꯔꯨꯠ ꯂꯦꯚꯦꯜꯗꯒꯤ ꯐꯖꯅ ꯁꯦꯝꯕ ꯆꯦꯝꯄꯤꯌꯟꯁ ꯂꯤꯛꯀ ꯂꯧꯕ ꯀ꯭ꯂꯕ ꯂꯩ ꯑꯗꯣ ꯂꯤꯕꯔ ꯄꯨꯜꯒꯗꯣ ꯀꯥꯔꯒ ꯃꯣꯏꯅ ꯃꯤꯟꯅꯔꯒ ꯑꯦꯐ ꯁꯤ ꯑꯅ ꯑꯃ ꯂꯩ ꯄꯟꯖꯥꯕꯇꯒꯤ ꯑꯗꯣ ꯁꯥꯟꯅꯔꯤꯁꯦ ꯃꯩ ꯃꯅꯤꯄꯨꯔ ꯃꯆꯥ ꯌꯥꯝ ꯁꯥꯟꯅꯩ ꯃꯩ ꯏꯁꯄꯤꯁꯦꯜꯂꯤ ꯃꯩꯇꯩ ꯃꯆꯥ ꯌꯥꯝ ꯁꯥꯟꯅꯩ ꯋꯥꯔꯜ ꯀꯞꯇ ꯌꯥꯎꯈꯤꯕ ꯃꯣꯏ ꯇꯔꯦꯠ ꯇꯨꯁꯨ ꯃꯤꯅꯔꯕꯥꯒꯤ ꯃꯤꯅꯔꯕꯥꯗꯒꯤ ꯄ꯭ꯔꯗꯛ ꯉꯥꯛꯇꯅꯤ ꯈꯣꯏ ꯗꯤꯔꯥꯁ ꯍꯣꯏ ꯁꯨꯔꯦꯁ ꯍꯣꯏ ꯖꯦꯛꯁꯟ ꯍꯣꯏ ꯕꯣꯔꯤꯁ ꯍꯣꯏ ꯃꯤꯟꯊꯣꯏ ꯍꯣꯏ ꯃꯣꯏ ꯇꯤꯝꯗꯨꯁꯨ ꯃꯣꯏꯁꯨ ꯃꯤꯅꯔꯚꯥꯗꯩ ꯉꯥꯛꯇꯅꯤ ꯍꯧꯖꯤꯛ ꯒꯨꯟ ꯂꯩꯕ ꯒꯥꯏꯅ ꯑꯉꯥꯡ ꯊꯣꯛꯂꯛꯏꯖꯦ ꯃꯣꯏꯖꯨ ꯃꯤꯅꯔꯕꯥ ꯉꯥꯛꯇꯅꯦ ꯃꯤꯅꯔꯕꯥ ꯌꯥꯝ ꯐꯖꯅ ꯁꯦꯝꯃꯦ ꯔꯟꯖꯤꯠ ꯕꯖꯥꯖ ꯀꯧꯋꯦ ꯃꯤꯅꯔꯕꯥꯒꯤ ꯀꯩꯅꯣꯁꯦ ꯐꯥꯎꯟꯗꯔꯁ ꯑꯗ ꯔꯟꯖꯤꯠ ꯕꯖꯥꯖ ꯅ ꯃꯥꯒꯤ ꯇꯤꯝꯁꯦ ꯄꯨꯔꯒ ꯏꯪꯂꯦꯟꯗ ꯁꯥꯟꯅꯔꯨꯔꯦ ꯏꯪꯂꯦꯟꯒꯤ ꯇꯣꯞꯅꯤ ꯂꯤꯚꯔ ꯄꯨꯜ ꯍꯥꯏꯁꯦ ꯑꯗꯨꯝ ꯂꯤꯚꯔ ꯄꯨꯜꯁꯦ ꯃꯥꯏꯊꯤꯕ ꯄꯤꯈ꯭ꯔꯦ ꯃꯤꯅꯔꯕꯥ ꯑꯦꯞ ꯁꯤꯅ
ꯎꯝ
ꯑꯗꯣ ꯍꯧꯖꯤꯛꯁꯦ ꯔꯟꯖꯤꯠ ꯕꯖꯥꯖꯅ ꯍꯥꯏꯔꯤꯁꯦ ꯃꯉꯣꯟꯗ ꯄꯤꯌꯨ ꯍꯥꯏꯕꯅꯤ ꯏꯟꯖꯌꯥꯥꯏ ꯇꯤꯝꯁꯦ ꯆꯍꯤ ꯆꯍꯤ ꯃꯔꯤ ꯃꯉꯥꯗ ꯑꯃ ꯋꯥꯔꯜ ꯀꯞ ꯁꯥꯟꯅꯍꯟꯖꯦ ꯍꯥꯏꯕꯅꯤ
ꯑꯥ
ꯑꯗꯣ ꯑꯗꯨꯝ ꯄꯣꯂꯤꯇꯦꯛꯁꯅꯤꯗ ꯑꯗꯨꯁꯨ ꯑꯗꯨꯝ ꯀꯣꯜꯂꯒ ꯂꯩꯔꯤꯁꯤꯅꯦ ꯑꯗꯨꯝ ꯍꯥꯟꯅꯒꯤ ꯀꯥꯡꯕꯨꯁꯤꯅ ꯑꯗꯨꯝ ꯀꯣꯜꯂꯒ ꯐꯝ ꯊꯥꯗꯣꯛꯇꯕ
ꯃꯥ ꯑꯩꯈꯣꯏ ꯃꯅꯤꯄꯨꯔꯗꯁꯨ ꯑꯝꯐꯥꯗ ꯑꯗꯨꯝ ꯇꯧꯔꯤꯁꯤ ꯃꯉꯥꯏ ꯍꯥ ꯈꯟꯕꯤꯒꯗꯧꯕ ꯃꯤꯅ ꯈꯔ ꯈꯟꯕꯤꯗꯕ ꯑꯉꯥꯡꯒꯩꯗꯣ ꯑꯗꯩ ꯃꯣꯏꯒꯤ ꯈꯤꯇꯪ ꯑꯆꯧ ꯑꯁꯥꯡ ꯀꯩꯅꯣ ꯇꯧꯔꯒ ꯃꯣꯏꯒꯤ ꯈꯪꯅ ꯆꯥꯟꯅꯕꯗ ꯍꯦꯛ ꯇꯛ ꯄ꯭ꯂꯦ ꯐꯪꯍꯟꯕ ꯁꯨꯝꯕꯖꯨ ꯑꯗꯨꯝ ꯇꯧꯕ ꯃꯥꯜꯂꯤꯗ ꯃꯅꯤꯄꯨꯔꯗꯁꯨ ꯑꯗꯨꯝ
ꯃꯐꯝ ꯈꯨꯗꯤꯡꯃꯛꯇꯅꯤ ꯑꯗꯨꯅꯅꯦ ꯆꯥꯎꯈꯠꯇ꯭ꯔꯤꯁꯤ
ꯎꯝ
ꯔꯟꯖꯤꯠ ꯔꯟꯖꯤꯠ ꯕꯖꯥꯔꯁꯦ ꯏꯟꯗꯤꯌꯥꯒꯤ ꯍꯦꯠ ꯀꯣꯁ ꯑꯣꯏꯅ ꯊꯝꯃꯒꯗꯤꯀꯣ
ꯍꯥꯥ
ꯆꯍꯤ ꯃꯔꯤ ꯃꯉꯥꯗꯗꯤ ꯏꯟꯗꯤꯌꯥ ꯔꯦꯡꯀꯤꯡꯁꯦ ꯌꯥꯝ ꯋꯥꯡꯉꯅꯤ
ꯎꯝ ꯑꯣ
ꯔꯟꯖꯤꯠ ꯕꯖꯥꯔꯁꯦ ꯇꯣꯡꯉꯥꯜꯂꯦ ꯃꯥꯒꯤ ꯃꯑꯣꯡꯁꯦ ꯃꯉꯣꯟꯗ ꯉꯥꯛꯇꯅꯦ ꯍꯧꯖꯤꯛ ꯄ꯭ꯂꯦꯌꯔ ꯑꯐꯕ ꯊꯣꯛꯂꯛꯏ ꯃꯌꯥꯝꯁꯦ
ꯑꯣ
ꯍꯧꯖꯤꯛ ꯃꯩꯇꯩ ꯃꯆꯥ ꯃꯌꯥꯝ ꯁꯥꯟꯅꯔꯤ ꯒꯨꯟ ꯂꯩꯕ ꯑꯗꯒꯤ ꯀꯔꯤ ꯀꯔꯤꯅꯣ ꯌꯥꯝ ꯍꯥꯏꯕꯅꯦ ꯑꯉꯥꯡ ꯑꯅꯧꯕ ꯊꯣꯛꯂꯛꯄ ꯑꯟꯗꯔ ꯅꯥꯏꯟꯇꯤꯟ ꯁꯥꯟꯅꯕ ꯑꯟꯗꯔ ꯑꯩꯠꯇꯤꯟ ꯁꯥꯟꯅꯕ ꯑꯗꯨꯁꯨ ꯃꯤꯅꯔꯚꯥꯏ ꯑꯐꯁꯤꯗꯩ ꯉꯥꯛꯇꯅꯦꯕ ꯊꯣꯛꯂꯛꯏꯁꯦ ꯍꯥꯟꯅꯒꯤ ꯑꯐꯥꯎꯕ ꯋꯥꯔꯜ ꯀꯞꯇ ꯌꯥꯎꯈꯤꯕ ꯇꯔꯦꯠꯇꯣ ꯑꯗꯨꯁꯨ ꯃꯤꯟꯅꯔꯕ ꯑꯦꯐ ꯁꯤꯗꯩ ꯉꯥꯛꯇꯅꯦ ꯄꯨꯂꯞ
ꯍꯣꯏ ꯍꯣꯏ ꯎꯝ ꯑꯗꯣ ꯍꯧꯖꯤꯛ ꯗꯤꯔꯥꯖ ꯍꯣꯏꯗꯤ ꯀꯩꯅꯣ ꯑꯗꯨꯝ ꯏꯟꯇꯔꯅꯦꯁꯅꯦꯜ ꯑꯗꯨꯝ ꯀꯥꯎꯔꯤ ꯃꯥꯜꯂꯦꯀꯣ
ꯎꯝ
ꯑꯗꯨ ꯃꯣꯏ ꯀꯩꯅꯣ ꯇꯧꯔꯦ ꯃꯥꯂꯦ
ꯗꯤꯔꯥꯖ ꯄ꯭ꯂꯦ ꯌꯥꯝ ꯐꯪꯗꯦ ꯏꯟꯗꯤꯌꯥꯒꯤ ꯒꯨꯔꯄ꯭ꯔꯤꯠ ꯁꯤꯡ ꯁꯟꯙꯨ ꯍꯥꯏꯁꯦ
ꯑꯥ
ꯃꯥ ꯍꯦꯛ ꯂꯩꯔꯤꯈꯩꯗꯤ ꯙꯤꯔꯥꯖ ꯍꫭꯏ ꯄ꯭ꯂꯦ ꯌꯥꯝ ꯐꯪꯉꫭꯏ
ꯑ
ꯒꯨꯔꯄ꯭ꯔꯤꯠ ꯁꯤꯡ ꯁꯟꯗꯨꯁꯦ ꯋꯥꯡꯁꯨ ꯋꯥꯡꯉꯦꯕ ꯃꯥꯥꯏꯁꯦ ꯁꯤꯛꯁ ꯁꯤꯛꯁ ꯁꯤꯛꯁ ꯐꯥꯏꯚꯇ ꯑꯗꯨꯃꯥꯏ ꯋꯥꯡꯉꯅꯤ ꯁꯚꯦꯟ ꯌꯧꯗꯧꯔꯕꯅꯤ ꯃꯥꯗꯤ ꯋꯥꯡꯉꯦ ꯑꯗꯨꯒ ꯍꯩꯁꯨ ꯍꯩ ꯑꯗꯨꯅ ꯙꯤꯔꯥꯖ ꯍꯣꯏꯁꯦ ꯍꯧꯖꯤꯛꯀꯤ ꯒꯨꯔꯄ꯭ꯔꯤꯠ ꯁꯤꯡ ꯁꯟꯗꯨꯍꯦꯛ ꯂꯩꯔꯤꯈꯩꯗꯤ ꯁꯤꯅꯤꯌꯔ ꯇꯤꯝꯗ ꯁꯥꯟꯅꯕ ꯄꯥꯛꯅ ꯐꯪꯕ
ꯑꯥ ꯗꯤꯔꯥꯁꯨ ꯑꯗꯨꯝ ꯍꯩꯗꯤ ꯑꯗꯨꯝ ꯍꯩꯔꯕ ꯖꯥꯠꯂ
ꯑꯍꯣꯏ ꯍ ꯑꯗꯨꯑꯣꯏꯁꯨ ꯃꯣꯏꯁꯦ ꯍꯧꯖꯤꯛꯀꯤ ꯒꯨꯔꯨꯄ꯭ꯔꯤꯠ ꯁꯤꯡ ꯁꯟꯗꯨ ꯍꫭꯏꯒ ꯌꯦꯡꯅꯕꯗ ꯌꯥꯗꯔꯤ ꯈꯔ ꯅꯧꯔꯤ
ꯑꯥ ꯑꯗꯩ ꯃꯥꯖꯨ ꯈꯔ ꯀꯩꯅꯣꯗ ꯑ ꯄ꯭ꯔꯦꯛꯇꯤꯁ ꯈꯔ ꯗꯔꯀꯥꯔ ꯑꯣꯏꯔꯤꯕ ꯅꯠꯇ
ꯐꯪꯕꯁꯦ ꯃꯩꯇꯩ ꯃꯆꯥꯗ ꯄ꯭ꯂꯦ ꯌꯥꯝ ꯐꯖꯅ ꯐꯪꯕꯁꯦ ꯔꯣꯁꯟ ꯁꯤꯡ ꯅꯥꯎꯔꯦꯝꯑꯅ ꯑꯃ ꯂꯩ ꯕꯦꯡꯒ꯭ꯂꯣꯔ ꯑꯦꯐꯁꯤꯗ ꯁꯥꯟꯅꯩ
ꯑꯥ ꯑꯥ
ꯕꯦꯛ ꯕꯦꯒꯅꯦ ꯐꯨꯜ ꯕꯦꯒꯅꯦ ꯑꯗꯩ ꯁꯅꯥ ꯌꯥꯝ ꯐꯖꯅ ꯁꯥꯟꯅꯩ ꯄ꯭ꯂꯦ ꯑꯗꯨꯝ ꯐꯪꯉꯤ ꯖꯦꯛꯁꯟ ꯄ꯭ꯂꯦ ꯑꯗꯨꯝ ꯐꯪꯉꯤ ꯁꯨꯔꯦꯁ ꯌꯥꯝ ꯐꯖꯅ ꯐꯪꯉꯤ ꯄ꯭ꯂꯦ ꯑꯇꯣꯞꯄꯗꯤ ꯌꯥꯝ ꯀꯟꯅ ꯐꯪꯗ꯭ꯔꯦ ꯄ꯭ꯂꯦ
ꯑꯣ
ꯑꯕꯤꯁꯦꯛ ꯑꯅ ꯑꯃ ꯌꯥꯎꯕꯅꯤ ꯑꯗꯨꯁꯨ ꯄ꯭ꯂꯦ ꯑꯗꯨꯝ ꯐꯪꯉꯤ ꯑ ꯑꯗꯨꯗꯒꯤ ꯂꯦꯐ ꯔꯥꯏꯠ ꯋꯤꯡꯒ ꯑ ꯋꯤꯡ ꯇꯥ ꯕꯤꯄꯤꯟ ꯕꯤꯄꯤꯟ ꯈꯔ ꯐꯪꯉꯦ ꯄ꯭ꯂꯦ ꯑꯥ ꯑꯇꯣꯞꯄꯗꯤ ꯀꯥ ꯍꯦꯟꯅ ꯐꯪꯗ꯭ꯔꯦ ꯕꯣꯔꯤꯁ ꯍꯣꯏ ꯂꯤꯟꯊꯣꯏ ꯍꯣꯏꯁꯦ ꯄ꯭ꯂꯦ ꯐꯪꯗ꯭ꯔꯦ
ꯑꯥ ꯍꯥꯑꯣ
ꯑꯝꯕꯔꯖꯤꯠ ꯄ꯭ꯂꯦ ꯐꯪꯒꯤꯗ꯭ꯔꯦ
ꯍꯟꯗꯛꯀꯤ ꯑꯥꯏ ꯂꯤꯛꯀꯁꯤ ꯑꯩꯈꯣꯏ ꯃꯅꯤꯄꯨꯔꯗ ꯇꯥꯔꯔꯣꯏꯗꯤ ꯍꯜꯂꯣ
ꯑꯥꯏ ꯂꯤꯛ ꯑꯥꯏ ꯂꯤꯛ ꯄ꯭ꯂꯦꯌꯔ ꯌꯥꯎꯗ꯭ꯔꯦ ꯃꯅꯤꯄꯨꯔ ꯑꯥꯏ ꯂꯤꯛꯀꯤ ꯇꯤꯝ ꯑꯝꯇ ꯌꯥꯎꯗ꯭ꯔꯦ ꯃꯅꯤꯄꯨꯔꯒꯤ
ꯑꯥ ꯐꯔꯦ ꯐꯔꯦ ꯑꯗꯨꯗꯤꯅꯦ ꯃꯊꯪ ꯑꯃꯥ
ꯅꯪꯗꯣ ꯃꯊꯪꯗ ꯑꯃꯨꯛ ꯁꯥꯔꯁꯤ
ꯍꯣꯏ ꯍꯣꯏ ꯎꯝ